ꯍꯥ
ꯑ ꯀꯔꯤ ꯑꯩꯒ ꯆꯞ ꯃꯥꯟꯅꯩ ꯀꯣ
ꯉꯅꯥꯕ ꯇꯕ ꯂꯩꯅꯦ ꯎ
ꯔꯔꯤꯟꯖꯥꯟ ꯆ ꯍꯔ
ꯑꯩꯅ
ꯎꯝ
ꯑꯩꯗꯤ ꯄꯪꯆꯥ ꯆꯥꯕꯅꯦꯗ ꯌꯦꯟ ꯆ ꯑꯣꯛ ꯆꯥꯒꯦ ꯇꯧꯕꯅꯦ
ꯎꯝ ꯍꯥꯎꯕꯉꯗ ꯆꯥꯕ ꯃꯥꯂꯀꯣ
ꯎꯝ ꯑꯩꯗꯤ ꯑꯍꯥꯎꯕ ꯅꯠꯇ꯭ꯔꯗꯤ ꯆꯥꯕ ꯍꯩꯇꯦꯕꯀꯣ
ꯏꯁ ꯏꯁ ꯏꯟꯖꯥꯡ ꯅꯥꯄꯤ ꯆꯥꯗꯦ
ꯑꯁ ꯏꯤꯟꯖꯥꯡ ꯅꯥꯄꯤ ꯆꯥꯗꯦ ꯎꯝ ꯑꯩ ꯅꯣꯟ ꯅꯣꯟ ꯚꯦꯖ ꯈꯛꯇꯪ ꯆꯥꯕ
ꯎꯝ
ꯏꯁꯥꯅ ꯏꯁꯥꯗ ꯌꯥꯗꯕꯀꯣ
ꯑ ꯑꯅ ꯇꯥꯅꯤꯡꯗꯕ ꯏꯅꯤꯗ ꯍ
ꯑꯩꯗꯣ ꯑꯗꯨꯒꯨꯝꯕ ꯆꯥꯅꯤꯡꯗ꯭ꯔꯦꯕ ꯀꯒꯤꯩꯅꯣ ꯈꯪꯗ꯭ꯔꯦꯕ ꯌꯥꯗ꯭ꯔꯦꯕ ꯎ
ꯎꯝ
ꯀꯩꯅꯣꯒꯨꯝꯕꯗꯤ ꯆꯥꯕ ꯌꯥꯏ ꯁꯤ ꯆꯤꯡꯗꯒꯤ ꯐ꯭ꯔꯦꯁ ꯍꯦꯛꯂꯛꯄꯗꯣ ꯂꯧꯗꯒꯤꯀꯣ ꯐ꯭ꯔꯦꯁ ꯍꯦꯛꯂꯛꯄꯗꯣ ꯑꯗꯨꯒꯨꯝꯕꯗꯤ ꯆꯥꯅꯤꯡꯉꯦꯕꯀꯣ
ꯎꯝ
ꯑꯗꯨꯒꯨꯝꯕ ꯅꯠꯇꯕ ꯕꯖꯥꯔꯗ ꯌꯣꯟꯕꯒꯨꯝꯕꯗꯤ ꯐ꯭ꯔꯦꯁ ꯅꯠꯇꯦꯗꯅ
ꯎꯝ
ꯁꯦ ꯍꯥꯎꯇꯦꯕ ꯑꯗꯨꯗꯤ ꯌꯥꯝ ꯇꯥꯡꯉꯦꯗꯅ ꯑꯗꯨ ꯁꯨꯔꯨꯛꯇꯤ ꯁꯥ ꯑꯣꯏꯅ ꯆꯥꯕꯅ ꯐꯩꯗꯅ ꯅꯪꯗꯤ ꯆꯥꯔꯕꯣ
ꯆꯥꯔꯒ ꯂꯩꯔꯕ꯭ꯔꯣ
ꯍꯣꯏ
ꯑꯁ ꯅꯪ ꯃꯔꯤꯅꯤ ꯏꯅꯥꯈ ꯈꯨꯟꯕꯁꯦ
ꯁꯤꯅꯥ ꯈꯨꯨꯟꯗꯦꯗ ꯑꯩꯗꯤꯅꯦ ꯄꯩꯁꯥ ꯍꯦꯛ ꯐꯪꯕ ꯑꯗꯨꯝ ꯂꯣꯏ ꯆꯠꯊꯣꯛꯄ ꯂꯩꯇ꯭ꯔꯒ ꯑꯃꯨꯛ ꯇꯥꯜꯂꯅꯤ
ꯎꯝꯝ ꯎꯝ ꯎꯝ
ꯎ ꯆꯠꯊꯣꯛꯄ ꯑꯃꯨꯛꯀ ꯂꯩꯗ꯭ꯔꯦ ꯑꯃꯨꯛ ꯇꯥꯟꯕ
ꯎꯝ ꯐꯔꯦꯅꯤ ꯐꯔꯦꯅꯤ
ꯅꯪꯗꯤ ꯆꯥꯔꯕꯣ ꯎꯝ ꯅꯪꯗꯤ ꯆꯥꯔꯕꯣ ꯎꯝ
ꯑꯦ ꯍꯥ
ꯎ ꯆꯔꯦꯕ ꯆꯔꯦꯕ ꯀꯩ ꯏꯖꯥꯡ ꯆꯥꯔꯒ
ꯑ ꯑꯩꯈꯣꯏ ꯍꯋꯥꯏ ꯊꯣꯡꯕ ꯆꯥꯏ
ꯎꯝ ꯍꯋꯥꯏ ꯊꯣꯡꯕꯅ ꯍꯥꯎꯕꯅꯤꯗ
ꯎꯝ ꯍꯋꯥꯏ ꯊꯣꯡꯕꯗꯤ ꯑꯗꯨꯝ ꯆꯥꯕ꯭ꯔꯣ
ꯆꯥꯗꯦ
ꯏꯁ ꯑꯗꯨꯒ ꯀꯔꯤꯒꯤ ꯍꯥꯎꯕꯅꯤ ꯍꯥꯏꯔꯤꯕ
ꯑꯩꯈꯣꯏ ꯌꯨꯝꯗꯗꯤ ꯆꯥꯗꯦꯕꯀꯣ ꯎ ꯑꯁ ꯂꯥꯏꯇꯔꯁꯤꯁꯨ ꯏꯁꯤꯡꯉꯛꯇ ꯁꯤ ꯅꯨꯄꯥꯁꯦ ꯑꯩ ꯏꯃꯥꯟꯅꯕꯁꯦ ꯃꯀꯣꯛ ꯉꯥꯎꯕꯅꯦꯕ ꯂꯩꯇꯔꯁꯦ ꯕꯛꯀꯦꯠ ꯃꯅꯨꯡꯗ ꯊꯝꯃꯦꯕ ꯑ ꯃꯀꯣꯛ ꯆꯥꯛꯑꯦꯕ ꯐꯣꯀꯣꯒꯤ ꯌꯥꯝ ꯆꯥꯛꯄꯅꯤ
ꯅꯪꯒ ꯂꯩ ꯃꯤꯅꯥꯕ꯭ꯔꯣ
ꯎꯝ ꯎꯝ ꯃꯥ ꯃꯈꯣꯡꯒꯤ ꯌꯥꯝ ꯆꯥꯛꯄ ꯎ ꯃꯣꯏ ꯃꯀꯣꯛꯇꯣ ꯕꯤꯔꯥ ꯂꯩꯔꯦꯕ ꯑꯩꯅ ꯑꯣꯄꯔꯦꯁꯟ ꯇꯧꯁꯦ ꯍꯥꯏꯔꯒ ꯌꯥꯗꯦ
ꯅꯪꯅ ꯂꯥꯏꯌꯦꯡꯕꯤꯈ꯭ꯔꯣ ꯑꯗꯨꯗꯤ
ꯑꯩꯅ ꯑꯣꯄꯔꯦꯁꯟ ꯇꯧꯁꯤ ꯍꯥꯏꯕ ꯃꯥꯅ ꯌꯥꯗꯕ
ꯎꯝ ꯀꯗꯥꯏꯗ ꯑꯣꯄꯔꯦꯁꯟ ꯇꯧꯗꯣꯏꯕ
ꯃꯀꯣꯛꯇ
ꯅꯪꯕꯨ ꯍꯩꯒꯗ꯭ꯔꯣꯅꯦ
ꯑꯁ ꯌꯥꯝ ꯍꯩꯃꯤꯅꯤꯍꯦ
ꯎ ꯑꯣꯟꯅ ꯇꯥꯏꯅꯅ ꯇꯧꯔꯝꯃꯗꯤ
ꯃꯀꯣꯛꯇ ꯃꯀꯣꯛꯇꯨꯗ ꯅꯥꯏꯌꯦ ꯑꯩ ꯈꯣꯡꯁꯦ ꯌꯥꯗ꯭ꯔꯦ ꯑꯦ ꯉꯔꯥꯡ ꯉꯔꯥꯡꯒꯤ ꯈꯣꯡꯗꯅꯦ ꯑꯩ ꯈꯣꯡꯗꯅꯦ ꯨꯡ ꯊꯨꯡꯞ ꯊꯨꯡꯒꯣꯞꯇꯅꯤꯦ ꯀꯗ ꯐꯒꯣ ꯍꯋꯥꯏ ꯆꯥꯏꯕ ꯅꯪ
ꯎꯝ ꯀꯩꯅꯣ ꯃꯤ ꯃꯈꯣꯟ ꯇꯥꯏꯌꯦ ꯅꯪꯒꯤ ꯀꯅꯥ ꯀꯅꯥ ꯂꯩꯔꯕ꯭ꯔꯥ
ꯑꯁ ꯑꯩꯈꯣꯏꯒꯤ ꯁꯔꯥꯎꯟꯗꯤꯡꯗꯀꯣ ꯑꯩꯈꯣꯏꯒꯤ ꯀꯩ ꯍꯥꯏꯕ꯭ꯔꯥ ꯀꯩ ꯍꯥꯏꯕꯅꯣ ꯑꯩꯈꯣꯏꯒꯤ ꯍ
ꯍꯥꯏ ꯥꯏ ꯇ꯭ꯔꯗꯤ ꯑꯗꯨ ꯑꯗꯨ ꯐ
ꯑꯩꯣꯏꯒꯤ ꯇꯎꯕꯅꯦ ꯇꯥꯏ ꯏꯃꯥꯟꯅꯕꯅꯦ ꯏꯃꯥꯟꯅꯕ ꯃꯃ ꯃꯃꯥꯗ ꯐꯣꯟ ꯇꯧꯔ ꯂꯩꯕꯗꯨꯒꯤꯅꯤ
ꯎꯝ
ꯑꯗꯨ ꯑꯩꯁꯨ
ꯅꯪ ꯇꯝꯄꯥꯛ ꯇꯔꯗ ꯏꯕ꯭ꯔꯣ
ꯎꯝ
ꯀꯔꯤ ꯀꯔꯤ ꯊꯕꯛ ꯇꯧꯔꯒ ꯂꯩꯔꯣꯅꯤ
ꯗꯦ ꯑꯩꯔ ꯋꯥꯆꯦꯞꯇ ꯂꯥꯛꯑꯣꯅꯦ ꯋꯥꯆꯦꯞꯇ ꯑꯩ ꯃꯦꯁꯦꯁ ꯊꯥꯈꯤꯕꯅꯦ ꯌꯦꯡꯉꯣ ꯍꯧꯖꯤꯗ
ꯂꯅꯥꯥꯛꯇꯦ
ꯑꯅꯤꯉ
ꯑꯥ ꯇꯥꯏ ꯇꯥꯏ
ꯟ꯭ꯔꯣ ꯍꯟꯇ ꯑꯣ ꯅꯀꯅ ꯅꯪ ꯑꯣ ꯑꯩꯗꯤꯅꯦ ꯍꯪꯗꯦꯗ ꯃꯤꯅꯗꯤ ꯃꯤꯅꯗꯤ ꯍꯥꯏꯌꯦꯕꯀꯣ ꯍꯥꯏꯒꯅꯨ ꯍꯥꯏꯅ ꯑꯩꯗꯤ ꯈꯪꯗꯦ
ꯎꯝ ꯈꯪꯗꯦ
ꯌꯥ ꯀꯀꯣ ꯍ ꯃ ꯔꯝꯣ ꯔꯦꯂꯔꯦ ꯁꯥꯠꯆ ꯊꯕꯛ ꯃꯐꯝꯗꯨꯅ ꯍꯋꯥꯏ ꯆꯥꯔ
ꯉꯁꯤꯗꯤ ꯕꯣꯁ ꯅꯥꯗꯕꯅꯤ ꯅꯉꯥꯟꯅ ꯇꯨꯝꯃꯅꯤ
ꯍꯣꯏ ꯁꯤꯗ ꯈꯔ ꯉꯟꯅ ꯇꯨꯝꯃꯅꯤ
ꯎꯝ ꯑꯗꯨꯅꯦ ꯉꯔꯥꯡ ꯅꯍꯥꯟꯗꯤ ꯊꯦꯡꯅ ꯊꯦꯡꯅ ꯇꯨꯝꯕꯅꯤꯅ ꯉꯁꯤꯗꯤ ꯉꯟꯅ ꯇꯨꯝꯕꯁꯨ ꯌꯥꯔꯤꯗꯅ
ꯉꯔꯥꯡ ꯉꯔꯥꯡꯁꯨ ꯉꯔꯥꯡ ꯑꯩꯅ ꯇꯨꯝꯕꯗꯕꯨ ꯎ ꯕꯥꯔꯣ ꯕꯥꯔꯣ ꯌꯧꯗ꯭ꯔꯤꯉꯩꯗ ꯇꯨꯝꯕꯦ ꯀ ꯕꯔꯥ ꯅꯪꯉꯥꯏꯅꯥ ꯁꯨꯔꯂ ꯑꯁ ꯑꯩꯒꯤꯐꯄꯒꯦ ꯍꯧ ꯀ ꯂꯩ ꯄ ꯂꯥꯛꯅꯤ ꯑꯈꯪꯗꯦꯗ ꯏꯃꯥꯟꯗ ꯐꯣꯟ ꯇꯧꯅ ꯃꯥꯏ ꯍꯥꯞꯄꯒ ꯇꯧꯋꯦ ꯈꯪꯗꯦ
ꯎꯝ
ꯃꯥꯏ ꯌꯥꯎꯗ꯭ꯔꯁꯨ ꯌꯥꯔꯅꯤ ꯃꯣꯏꯁꯦ
ꯎꯝ
ꯃꯣꯏꯒꯤ ꯃꯣꯏꯒꯤ ꯏꯁꯦ
ꯎꯝ
ꯃꯣꯏꯒꯤ ꯃꯆꯤꯟꯁꯤꯗꯅꯦ ꯃꯥꯏꯞ ꯑꯃ ꯌꯥꯎꯔꯒ ꯄꯣꯛꯂꯛꯄ꯭ꯔꯥ ꯈꯪꯗꯦ ꯃꯣꯏꯅ
ꯍꯜꯂꯣ ꯍꯜꯂꯣ ꯍꯜꯂꯣ ꯍꯜꯂꯣ ꯇꯦꯁꯇꯤꯡ ꯇꯦꯁꯇꯤꯡ ꯍꯥꯏꯔꯒꯀꯣ ꯍꯣꯏ ꯑꯩꯁꯨ ꯑꯁ ꯑꯁ ꯑꯩꯁꯨ ꯌꯥꯗ꯭ꯔꯦ ꯄꯪꯉꯦ ꯇꯧꯅꯤ
ꯎꯝ ꯃꯤ ꯈꯔꯁꯨ ꯂꯩꯕꯅꯦ ꯋꯥ ꯉꯥꯡꯕ ꯀꯥꯟꯗ ꯀꯔꯤꯔꯥ ꯇꯞꯅ ꯉꯥꯡꯕ ꯍꯩꯇꯕ ꯀꯟꯅ ꯀꯟꯅ ꯉꯥꯡꯕ
ꯎꯝ ꯀꯞꯅ ꯉꯥꯡꯂꯣ ꯍꯩꯒꯝꯕꯅꯦ
ꯑꯩꯁꯨꯅꯦ
ꯑꯩꯅꯦ
ꯑꯩꯁꯨꯅꯦ ꯋꯥ ꯉꯥꯡꯕ ꯀꯥꯟꯗ ꯇꯞꯅ ꯉꯥꯡꯕ ꯍꯩꯇꯦ ꯀꯟ ꯀꯟꯅ ꯉꯥꯡꯕ
ꯑꯩꯅ ꯑꯗꯨꯝ ꯃꯔꯛ ꯃꯔꯛꯇ ꯆꯩꯕꯤꯕꯅꯤ
ꯎꯝ
ꯃꯣꯏꯕꯨ ꯅꯨꯡꯁꯤꯕꯒꯤꯀꯣ
ꯎꯝ
ꯅꯨꯡꯁꯤꯕꯒꯤ ꯍꯩꯕꯅꯦꯕꯀꯣ
ꯎꯝ
ꯅꯪꯗꯤ ꯅꯈꯨ ꯌꯥꯝ ꯐꯖꯕ ꯃꯥꯜꯂꯦꯗꯥꯡ
ꯍꯥꯥ
ꯅꯪꯗꯤ ꯅꯁꯛ ꯌꯥꯝ ꯐꯖꯩꯌꯦ ꯚꯥꯏ
ꯊꯤꯌꯦ
ꯅꯪꯗꯤ ꯅꯨꯄꯤ ꯈꯨꯗꯤꯡ ꯅꯁꯛ ꯐꯖꯕ ꯉꯥꯛꯇ ꯅꯪ ꯅꯁꯛꯁꯨ ꯌꯥꯝ ꯐꯖꯩꯌꯦ ꯂꯥꯏ ꯃꯆꯥꯁꯨ ꯃꯥꯂꯤꯌꯦ
ꯑꯦ
ꯑꯗꯨꯖꯨ ꯑꯗꯨꯖꯨ ꯑꯗꯨꯁꯨ ꯍꯟꯅꯨꯃꯥꯟꯒꯤ ꯃꯆꯥ ꯍꯥꯏꯕꯅꯦ
ꯎꯝ ꯍꯨꯝ ꯍꯨꯝ
ꯈꯪꯕ꯭ꯔꯥ ꯑꯗꯨ ꯅꯪꯗꯤ ꯅꯁꯛ ꯏꯇꯥꯎ ꯅꯪꯗꯤ ꯅꯁꯛ ꯌꯥꯝ ꯐꯖꯩ ꯑꯁꯦꯡꯕꯔꯣ ꯍꯣꯏ ꯑꯗꯨꯁꯨ ꯂꯥꯏ ꯃꯆꯥ ꯃꯥꯜꯂꯤ ꯂꯥꯜꯂꯦ ꯂꯥꯜꯂꯦ ꯏꯇꯥꯎ ꯅꯪꯗꯤ ꯅꯁꯛꯁꯨ ꯌꯥꯝ ꯐꯖꯩ ꯂꯥꯏ ꯃꯆꯥ ꯃꯥꯜꯂꯤ ꯍꯥꯏꯕ ꯀꯣ ꯇꯁꯦꯡꯕꯔꯣ ꯕꯥꯏ ꯏꯇꯥꯥꯎꯍꯥꯏꯔꯒ ꯑꯦ ꯑꯗꯨꯁꯨ ꯍꯅꯨꯃꯥꯟꯒꯤ ꯃꯆꯥ
ꯂꯣꯏꯔꯦꯗ ꯂꯥꯁꯇꯗ ꯕꯤꯠ ꯂꯩꯔꯝꯃꯔꯣꯏ
ꯃꯁꯛ ꯈꯔ ꯐꯖꯕꯁꯨ ꯅꯠꯇꯕ ꯈ꯭ꯋꯥꯏꯗꯒꯤ ꯑꯩꯗꯤ ꯑꯩꯉꯣꯟꯗ ꯑꯗꯨꯃꯥꯏꯅ ꯍꯥꯏꯔꯗꯤꯅꯦ ꯑꯩꯗꯤ ꯁꯥꯎꯔꯒ ꯐꯨꯅꯗꯣꯏꯅꯤ
ꯏꯁ ꯏꯁ ꯏꯁ ꯑꯗꯨꯅꯦ ꯊꯥꯒꯠꯄꯗ ꯃꯤꯕꯨ ꯊꯥꯒꯠ ꯗꯀꯜꯂꯤꯌꯨ ꯊꯥꯒꯠꯂꯒ ꯍꯔꯥꯎꯗꯕ ꯃꯤ ꯂꯩꯇꯕꯅꯤ ꯍꯥꯏꯗꯣ
ꯎꯝ
ꯑꯗꯨꯅꯦ ꯑꯗꯨꯝ ꯍꯥꯏꯗꯅ ꯅꯪꯉꯣꯟꯗꯁꯨ ꯃꯤꯅ ꯅꯪꯁꯤ ꯐꯖꯩꯌꯦ ꯊꯕꯛ ꯇꯧꯕ ꯍꯩꯌꯦ ꯍꯥꯏꯔꯗꯤ ꯅꯪꯁꯨ ꯍꯔꯥꯎꯒꯅꯦꯕ
ꯎꯝ ꯍꯔꯥꯎꯕꯅꯦ
ꯅꯪ ꯁꯛ ꯊꯤꯌꯦ ꯐꯨꯅꯤꯡꯉꯦ ꯍꯥꯏꯔꯗꯤ ꯁꯥꯥꯎꯒꯅꯤꯕ ꯅꯪꯁꯨ
ꯎꯝ ꯑꯩꯗꯤꯅꯦ
ꯎꯝ
ꯃꯤꯅ ꯑ ꯑꯁꯤ ꯅꯨꯄꯥꯗꯤ ꯃꯕꯨꯛ ꯌꯥꯝ ꯃꯕꯨꯛ ꯌꯥꯝ ꯆꯥꯎꯕꯅꯦ ꯂꯩꯁꯥꯕꯤꯗ ꯂꯩꯁꯥꯕꯤꯗ ꯄꯤꯁꯥ ꯌꯦꯟꯕꯅꯤ ꯍꯥꯏꯗꯤ ꯑꯩꯗꯤ ꯂꯩꯁꯥꯕꯤ ꯎꯕ ꯈꯨꯗꯤꯡ ꯄꯩꯁꯥ ꯌꯦꯟꯕ ꯍꯧꯗꯣꯏꯅꯦ
ꯑ ꯂꯣꯏꯔꯦꯗ ꯑꯧ ꯃꯤꯅ ꯍꯥꯏꯔꯤ ꯃꯤꯔꯗꯤ ꯑꯗꯨꯝ ꯀꯔꯤ ꯍꯥꯏꯁ ꯑꯗꯨꯝ ꯇꯧꯍꯟꯅꯤꯡꯕꯗꯣ ꯑꯩ ꯑꯗꯨꯅꯤ ꯏ ꯊꯒꯠ ꯀꯄꯗ ꯍꯦꯟꯅ ꯑꯗꯨꯝ ꯇꯧꯅꯤꯡꯕꯅꯦꯕ
ꯍꯣꯏ ꯊꯒꯠꯄꯗ ꯇꯧꯅꯤꯡꯕꯅꯦ ꯑꯗꯨ ꯁꯣꯏꯕꯅꯦ
ꯎꯝ
ꯍꯌꯦꯡ ꯋꯥꯏ ꯀꯔꯤ ꯍꯥꯏꯁꯤꯔꯥ ꯑ ꯅꯪꯒꯤ ꯅꯨꯄꯤꯒ ꯂꯩꯃꯤꯟꯅꯕ ꯀꯥꯟꯗ ꯑ ꯅꯪꯅ ꯊꯣꯡꯕ ꯍꯦꯟꯖꯥꯡꯁꯦ ꯍꯥꯎꯋꯦ ꯍꯥꯏꯔꯗꯤ ꯃꯥꯏ ꯅꯨꯄꯤꯗꯣꯅ ꯐꯦꯠ ꯇꯧꯗꯣꯏꯅꯤ
ꯍꯨꯝ
ꯍꯔꯥꯎꯗꯣꯏꯅꯦꯕ ꯑꯗꯨꯝ ꯊꯣꯡꯉꯒ ꯄꯤꯖꯅꯤꯡꯒꯅꯦꯕ ꯅꯉꯣꯟꯗ ꯊꯨꯝ ꯌꯥꯛꯑꯁꯨ ꯑꯗꯨꯝ ꯍꯥꯎꯋꯦꯅ ꯆꯥꯔꯗꯤ ꯍꯔꯥꯎꯒꯅꯤꯕ
ꯑꯩꯗꯤꯝ ꯑꯩꯒꯤ ꯅꯨꯄꯤꯅ ꯑꯩꯅ ꯅꯨꯄꯤꯅꯕꯨ ꯊꯣꯡꯉꯗꯤ ꯑꯗꯨꯝ ꯍꯥꯎꯋꯦ ꯍꯥꯏꯒꯅꯤ
ꯑꯗꯨꯗꯅꯦ
ꯅꯪ ꯅꯪꯅ ꯊꯣꯡꯕꯁꯨ ꯍꯥꯎꯋꯏ ꯑꯗꯨꯝ ꯍꯥꯏꯒꯅꯤ
ꯃꯛꯀ ꯆꯥꯟꯁ ꯊꯔꯔꯕꯔ ꯈꯪꯇ꯭ꯔꯦ
ꯑꯁ ꯃꯤ ꯃꯤ ꯃꯈꯩꯅꯅꯦ ꯑꯩꯕꯨꯅꯦ ꯂꯥꯟꯅ ꯈꯜꯂꯦꯕꯀꯣ ꯍꯥꯏꯗꯤ ꯐꯣꯟ ꯇꯧꯕ ꯈꯨꯗꯤꯡ ꯅꯨꯡꯁꯤꯕ ꯋꯥꯔꯤ ꯉꯇ ꯁꯥꯟꯅꯕꯅꯤꯅ ꯑꯩꯈꯣꯏꯅ ꯇꯧꯔꯤꯁꯤꯗꯤ ꯃꯣꯏꯗꯤ ꯈꯪꯗ꯭ꯔꯦꯗꯣ ꯑꯗꯨꯒꯤ ꯑꯩꯗꯤ ꯊꯃꯣꯏ ꯌꯥꯝ ꯆꯥꯛꯦꯗ
ꯑꯦꯔꯤ ꯀꯥꯏꯅꯤ ꯍꯥꯏꯜꯂꯦꯕ ꯁꯤꯕꯣ ꯑꯩꯗꯤ ꯀꯩꯁꯨ ꯀꯥꯏꯗꯦꯗ ꯁꯨꯝ ꯋꯥꯔꯤ ꯁꯥꯟꯅꯕꯗꯨꯕꯣ
ꯅꯪ ꯅꯪ ꯅꯪ ꯈꯛꯇꯅꯤ ꯂꯩꯁꯥꯕꯤ ꯑꯩꯅ ꯋꯥꯔꯤ ꯁꯥꯟꯅꯕ ꯐꯪꯉ ꯑꯁ ꯑꯩꯉꯣꯟꯗ ꯐꯣꯟ ꯇꯧꯔꯛꯄꯁꯤꯡꯅꯤꯅꯦ ꯃꯧ ꯉꯥꯛꯇ ꯑꯁ ꯑꯩꯗꯤ ꯑꯩꯗꯤ ꯏꯆꯥ ꯑꯩꯗꯤ ꯏꯆꯥ ꯅꯨꯨꯄꯤ ꯂꯩ ꯑꯩ ꯃꯤ ꯑꯍꯨꯝ ꯂꯩꯔꯦ ꯀꯥꯏꯅ ꯂꯧꯧꯔꯛꯄ ꯉꯥꯛꯇꯅꯤ
ꯎꯝ ꯃ ꯋꯥꯔꯤ ꯁꯥꯟꯅꯕꯗꯤ ꯑꯗꯨꯝ ꯅꯨꯡꯉꯥꯏꯕ꯭ꯔꯥ ꯍꯥꯏꯁꯦ
ꯅꯪꯒꯥꯥ
ꯃꯣꯏꯒ ꯋꯥꯔꯤ ꯁꯥꯟꯅꯕ ꯅꯨꯡꯉꯥꯏꯕ꯭ꯔꯣ ꯑꯩꯒ ꯑꯣꯏꯅ ꯁꯥꯟꯅꯕ ꯅꯨꯡꯉꯥꯏꯕ꯭ꯔꯣ
ꯅꯪꯅ ꯑꯁ ꯈ꯭ꯋꯥꯏꯗꯒꯤ ꯍꯦꯂꯦꯗ ꯅꯨꯡꯉꯥꯏꯕ
ꯑꯦ ꯑꯩꯒꯤꯗꯤ ꯑꯩꯒꯤꯗꯤ ꯂꯩꯕꯥꯛ ꯐꯕꯅꯤꯅꯦ
ꯅꯪꯒꯤ ꯈꯣꯟꯖꯦꯜ ꯇꯥꯕꯗ ꯑꯩꯁꯦ ꯄꯨꯡꯉꯥꯎ ꯉꯥꯎꯔꯕꯅꯤ ꯀꯩꯅꯣ ꯅꯪꯅ ꯅꯪꯅ ꯐ꯭ꯔꯤ ꯂꯩꯕ꯭ꯔꯣ ꯍꯥꯏꯅ ꯉꯕꯗꯨꯗ ꯑꯁ ꯑꯩꯒꯤ ꯊꯃꯣꯏꯁꯦ ꯑꯁ ꯑꯁ ꯑꯥꯥ ꯑꯇꯤꯌꯥ ꯌꯧꯔꯒ ꯑꯃꯨꯛ ꯄꯥꯏꯊꯔꯛꯄꯅꯤꯅꯦ ꯁꯤ
ꯑꯁ ꯑꯩꯁꯤꯅꯦ ꯑꯇꯤꯌꯥ ꯌꯧꯔꯗꯤ ꯅꯨꯡꯉꯥꯏꯗꯣꯏꯅꯤ
ꯎ ꯑꯍꯥꯡꯕ ꯑꯍꯥꯡꯕ ꯑꯇꯤ ꯀꯣꯏ ꯄꯥꯏ ꯄꯥꯏꯔ ꯂꯩꯕꯅꯤ ꯑꯗꯨꯅꯪ ꯅꯪꯅ ꯐꯣꯟ ꯇꯧꯔꯛꯄꯗꯨꯗ ꯑꯩꯅ ꯑꯁ ꯑꯃꯨꯛ ꯄꯥꯏꯊꯥꯔꯛꯑꯦ ꯑꯗꯨꯒ ꯃꯈꯥꯗꯣ ꯀꯨꯆꯦꯜ ꯆꯦꯜꯂꯦ
ꯀꯥꯔꯟꯗꯤ ꯅꯣꯡ ꯆꯨꯗꯕ꯭ꯔꯥ ꯅꯣꯏꯗꯗꯤ ꯉꯁꯤ
ꯅꯣꯡ ꯆꯨꯗꯦ ꯉꯁꯤ ꯅꯨꯡꯊꯤꯜꯗꯗꯤ ꯈꯔ ꯈꯔ ꯑꯗꯨꯝ ꯀꯟꯅ ꯆꯨꯕ ꯅꯠꯇꯦꯗ ꯑꯗꯨꯝ ꯀꯩꯅꯣꯒꯨꯝꯕ ꯁꯤꯒꯤ ꯈꯤꯇꯪ ꯈꯤꯇꯪ ꯀꯣ
ꯎꯝ
ꯇꯥꯕ ꯌꯥꯝ ꯀꯟꯅ ꯆꯨꯕꯗꯤ ꯅꯠꯇꯦꯕ
ꯎꯝ